ꯎꯝ ꯇꯕ꯭ꯔꯥ ꯎꯝ
ꯑ
ꯀ꯭ꯔꯤ ꯇꯧꯕ꯭ꯔꯣ
ꯅ‌ꯣꯛꯄ꯭ꯔꯥ
ꯂ‌ꯦꯝꯃ‌ꯦ ꯑꯍꯥꯟꯕ ꯀ‌ꯣ ꯐꯥꯎꯗꯤ ꯑꯗꯨꯝ ꯊ‌ꯣꯡꯅꯤꯡꯕꯅ‌ꯦ ꯍꯧꯁ ꯐ‌ꯣꯟꯁꯨ ꯊꯥꯖꯥꯗ‌ꯦ ꯇꯥꯍꯧꯗꯦ ꯃꯥꯒꯤꯁꯨ ꯑꯩꯅ ꯄꯥꯏꯕ
ꯎꯝ
ꯉꯥꯒꯤꯁꯨ ꯍꯥꯏꯅ‌ꯦꯕ ꯃꯥꯗ‌ꯣ ꯉꯥꯡꯉꯣ ꯍꯥꯏꯔꯗꯤ ꯁꯤꯔꯅꯤ ꯃꯥꯗ‌ꯣ
ꯄꯥꯕ ꯄꯥꯛ ꯍꯩꯇꯕꯅ‌ꯦꯕ ꯅꯪ ꯅꯅꯥꯎ ꯅꯨꯄꯤꯗꯣ
ꯑꯧ
ꯆꯍꯤ ꯃꯉꯥ ꯀꯣ
ꯎꯝ
ꯅꯨꯄꯤ ꯐꯥꯕ ꯍꯩꯌ‌ꯦ
ꯍꯣꯏ ꯂꯩꯁꯥꯕꯤ ꯐꯥꯗꯧꯔꯦ ꯃꯆꯤꯟ ꯌꯥꯝ ꯍꯩꯌ‌ꯦ ꯑꯁ ꯀꯩ ꯀꯩꯅꯣ ꯌꯥꯝ ꯉꯥꯡꯕꯅꯦ ꯊꯥꯖ ꯊꯥ ꯊꯥꯖ ꯊꯥꯖꯗꯕ ꯋꯥ ꯉꯥꯡ ꯌꯥꯝ ꯉꯥꯡ ꯉꯥꯡꯕꯅꯦ
ꯇꯥꯒꯅꯦ
ꯎꯝ
ꯌꯥꯝꯃꯤ
ꯆꯦ ꯂꯨꯍꯣꯡꯕꯗꯣ ꯑꯩꯗꯤ ꯂꯥꯏ ꯉꯛꯑꯦ ꯌꯥꯝ ꯉꯛꯑꯦ ꯍ‌ꯣꯡꯉ‌ꯦ ꯍꯥꯏꯕ ꯐꯥꯎ ꯈꯪꯗꯦ ꯑꯩ ꯑꯩ ꯀꯀꯥ ꯎꯝ ꯀꯩꯅꯣ ꯅꯍꯥꯟ ꯂꯨꯍꯣꯡꯕꯗꯣ
ꯑꯣ
ꯃꯗꯨ ꯅꯨꯄꯥꯗꯨꯅ ꯃꯆꯦ ꯃꯆꯦ ꯑꯃ ꯂꯩꯌꯦ ꯑꯗꯨꯗ ꯎꯝ ꯑ ꯂꯨꯍꯣꯡ ꯃꯆꯥ ꯑꯃ ꯂꯩꯔꯦ ꯂꯨꯍꯣꯡꯉꯦ ꯑꯗꯨ ꯑꯗꯨꯃꯥꯏꯅ ꯍꯥꯏꯔꯛꯄꯗꯨꯗ ꯑꯩ ꯈꯪꯕꯅꯦ
ꯑꯣ
ꯑꯩ ꯁꯨꯝ ꯍꯥꯏꯕ ꯌꯥ ꯎꯝ
ꯎꯝ ꯌꯥꯝ ꯉꯛꯑꯦ
ꯎꯝ
ꯃꯉꯥ ꯌꯥ ꯃꯉꯥ ꯒꯨꯝꯕꯗꯤ ꯌꯥꯎꯔꯦ ꯍꯌꯦꯡꯁꯦ ꯇꯔꯨꯛ ꯇꯔꯨꯛ ꯑꯣꯏꯒꯅꯤ ꯇꯔꯨꯛ ꯑꯣꯏꯒꯅꯤ
ꯀꯩꯅꯣ ꯅꯆꯦꯗꯨꯅꯀꯣ
ꯅꯅꯥꯎꯅꯨꯄꯤ ꯑꯦ ꯅꯅꯥꯎ ꯅꯨꯄꯥꯒꯤ ꯎꯝ ꯃꯅꯥꯎꯅꯨꯄꯥꯒꯤ ꯅꯅꯥꯎꯅꯨꯄꯥꯒꯤ ꯑꯩꯕꯨ ꯂꯧꯅꯤꯡꯉꯦ ꯍꯥꯏ ꯍꯥꯏꯔꯛꯑꯦ
ꯀꯩ ꯅꯨꯃꯤꯠꯇ
ꯑꯩ ꯑꯩ ꯅꯍꯥꯟ ꯌꯨꯝ ꯊꯣꯛꯄ ꯀꯥꯟꯗ ꯑꯗꯨꯃꯥꯏ ꯑꯩ ꯌꯥꯝ ꯅꯣꯛꯅꯤꯡꯉꯤ ꯑꯩ ꯌꯥꯝ ꯅꯣꯛꯅꯤꯡꯉꯦ ꯑꯁ ꯃꯥꯕꯨꯗꯤ ꯑꯩ ꯈꯪꯉꯦ ꯑꯩꯈꯣꯏ ꯃꯥꯕꯨꯁꯨ ꯅꯣꯏ ꯈꯪꯉꯝꯅꯤ ꯍꯥꯏꯌꯦ ꯑꯩꯉꯣꯟꯗ ꯑꯗꯨꯗ ꯑꯩꯅ ꯍꯣꯏ ꯈꯪꯉꯦ ꯌꯥꯝ ꯅꯣꯛꯅꯤꯡꯉꯦ ꯑꯩꯈꯣꯏ ꯍꯣꯁꯇꯦꯜ ꯂꯩꯃꯤꯟꯅꯕꯅꯤꯅ ꯑꯩꯅ ꯑꯗꯨꯃꯥꯏ ꯍꯥꯏꯕ ꯌꯥꯝ ꯅꯣꯛꯅꯤꯡꯕꯅꯦ
ꯍꯥ ꯑ ꯑ ꯑꯥ ꯌꯥꯝ ꯁꯤꯔꯦꯁ ꯁꯤꯔꯦꯁ ꯑꯣꯏꯅ ꯍꯥꯏꯕ꯭ꯔꯥ
ꯈꯪꯗꯦ ꯑꯩꯉꯣꯟꯗꯕꯨꯗꯤ ꯍꯥꯏꯗꯦ ꯑꯗꯨ ꯑꯩꯈꯣꯏ ꯀꯥꯀꯥꯗꯀꯣ ꯑꯩꯈꯣꯏ ꯀꯥꯀꯥꯗ ꯎꯝ ꯅꯆꯦꯗꯣ ꯀꯣꯜ ꯇꯧꯔꯛꯑꯒ ꯍꯥꯏꯕꯤꯌꯣ ꯎꯝ ꯅꯣꯏꯅ ꯅꯅꯥꯎꯅꯨꯄꯤꯗꯣ ꯍꯥꯏꯕꯤꯌꯣ ꯑꯩꯒꯤ ꯏꯅꯥꯎꯅꯨꯄꯥꯒꯤ ꯍꯥꯏꯕꯤꯌꯣ ꯑꯗꯨꯒ ꯑꯥ ꯅꯪ ꯅꯆꯦꯗꯣ ꯑꯩ ꯀꯥꯀꯥꯒꯤ ꯀꯩꯅꯣꯗꯨ ꯑꯗꯨꯗ ꯅꯪꯅ ꯈꯔ ꯊꯦꯝꯃꯒ ꯍꯥꯏꯕꯤꯌꯨꯅꯦ ꯑꯗꯨꯃꯥꯏ ꯍꯥꯏꯌꯦ ꯍꯥꯏꯔꯛꯑꯦ ꯑꯗꯨꯒ ꯀꯣ ꯌꯥꯝ ꯅꯣꯛꯅꯤꯡꯕ ꯑꯃꯁꯨ ꯂꯩ ꯑꯁ ꯃꯥ ꯂꯥꯛꯑꯗꯤ ꯑꯗꯨꯝ ꯅꯨꯡꯉꯥꯏꯅ ꯊꯝꯗꯣꯏꯅꯦ ꯍꯥꯏꯕꯤꯌꯣ ꯑꯗꯨꯃꯥꯏꯅ ꯍꯥꯏꯔꯛ
ꯃꯥ ꯃꯥ ꯅꯨꯄꯥ ꯑꯩ ꯏꯅꯥꯎꯅꯨꯄꯥ ꯇꯥꯔꯗꯤ ꯏꯀꯥꯏꯒꯅꯤ
ꯍꯣꯏ ꯏꯀꯥꯏꯒꯅꯤ ꯍꯥꯏꯕꯤꯒꯅꯨ
ꯍꯥꯏꯕꯤꯔꯣꯏ ꯍꯥꯏꯕꯤꯔꯣꯏ
ꯑꯩ ꯌꯥꯝ ꯅꯣꯛꯅꯤꯡꯕꯗꯣ ꯍꯣꯏ ꯏꯀꯥꯏꯒꯅꯤ ꯃꯥꯗꯤ
ꯑꯗꯨꯒ ꯌꯥꯝ ꯅꯨꯡꯉꯥꯏꯅ ꯊꯝꯕꯤꯗꯣꯏꯅꯦ ꯑꯗꯨꯒ ꯎꯝ ꯅꯪ ꯃꯃꯥꯗꯨ
ꯑꯥ
ꯇꯣꯂꯣꯞ ꯆꯥꯕꯅꯤꯅ ꯃꯃꯥꯁꯨ ꯇꯣꯂꯣꯞ ꯆꯥꯕꯅꯦ ꯊꯕꯛ ꯀꯩ ꯀꯩꯅꯣ ꯇꯧꯍꯜꯂꯣꯏ ꯑꯗꯨꯃꯥꯏ ꯍꯥꯏꯔꯛ ꯑꯩ ꯀꯀꯥꯗ ꯑꯗꯨꯃꯥꯏ ꯍꯥꯏꯔꯛꯄꯗ ꯑꯩꯗꯣ ꯏꯀꯥꯏꯔꯒ ꯅꯣꯛꯅꯤꯡꯕꯗꯨ
ꯑꯩ ꯐꯧ ꯏꯀꯥꯏꯔꯤꯀꯣ ꯏꯆꯦꯒꯤ ꯋꯥ ꯍꯥꯏꯗꯨꯒ
ꯅꯣꯛꯅꯤꯡꯕꯅꯦ
ꯀꯔꯤ ꯋꯥꯈꯟ ꯈꯟꯂꯒ ꯃꯥꯗꯤ ꯒ꯭ꯌꯥꯟ ꯇꯥꯗꯦ
ꯅꯪꯕꯨ ꯌꯥꯝ ꯄꯥꯝꯕ ꯃꯥꯟꯂꯦꯕꯨ ꯃꯥ
ꯈꯪꯗꯦ ꯆꯨꯝꯅ ꯍꯥꯏꯕ꯭ꯔꯥ ꯍꯥꯏꯗꯕ꯭ꯔꯗꯤ ꯈꯪꯗꯦ ꯑꯗꯨꯃꯥꯏ ꯃꯔꯛ ꯃꯔꯛꯇ ꯍꯥꯏꯔꯛꯑꯦ ꯍꯥꯏꯌꯦ ꯑꯈꯣꯏ ꯀꯀꯥꯅ ꯅꯍꯥꯟ ꯑꯩ ꯌꯨꯝ ꯊꯣꯛꯄ ꯀꯥꯟꯗ ꯍꯥꯏꯕ ꯃꯥꯅ
ꯅꯪ ꯀꯀꯥ ꯍꯥꯏꯁꯦ ꯀꯅꯥꯕꯨꯅꯣ ꯑꯣ ꯍꯣꯏ ꯍꯣꯏ ꯅꯨꯄꯥꯗꯣ ꯑꯣ ꯑꯣ
ꯅꯆꯦꯗ ꯈꯔ ꯍꯥꯏꯕꯤꯌꯣ ꯅꯣꯏꯅꯤ ꯈꯔ ꯊꯦꯝꯃꯒ ꯍꯥꯏꯕꯤꯌꯣꯒ ꯍꯥꯏ ꯍꯥꯏ
ꯑꯗꯨ ꯇꯥꯕ ꯀꯥꯟꯗ ꯎꯝ ꯅꯣꯏ ꯈꯨ ꯅꯣꯏ ꯈꯨꯟꯗꯒꯤ ꯅꯪꯕꯨ ꯑꯃ ꯂꯧꯅꯤꯡꯕ ꯂꯩꯌꯦ ꯍꯥꯏꯌꯦ ꯑꯩꯉꯣꯟꯗ ꯑꯗꯨꯃꯥꯏꯅ ꯀꯅꯥꯅꯣꯅꯦ ꯀꯅꯥꯅꯣꯅꯦꯅ ꯑꯩꯅ ꯍꯥꯏꯕ ꯑꯗꯨꯗ ꯃꯥꯅꯁꯨ ꯃꯥꯅ ꯅꯣꯏ ꯈꯪꯉꯦ ꯅꯣꯏ ꯈꯪꯅꯩ ꯍꯥꯏꯌꯦ ꯑꯩꯕꯨ ꯑꯗꯨꯃꯥꯏ ꯍꯥꯏꯕ ꯑꯩꯗꯣ ꯀꯅꯥꯅꯣꯅꯦ ꯑꯩꯅ ꯈꯟꯕ ꯃꯤ ꯂꯩꯔꯝꯃꯣꯏꯅ ꯍꯥꯏꯕꯅꯦꯕ ꯍꯧꯖꯤꯛꯀꯥꯟꯗ ꯃꯥꯅ ꯅꯆꯦꯅ ꯍꯥꯏꯔꯛꯑꯦ ꯍꯥꯏꯕ ꯎꯝ ꯅꯅꯥꯎ ꯅꯨꯄꯥꯕꯨ ꯃꯣꯏꯗ ꯅꯣꯏ ꯅꯣꯏ ꯌꯨꯝ ꯇꯥꯛꯄꯗꯣ ꯌꯨꯝ ꯇꯥꯛꯄ ꯀꯥꯟꯗꯒꯤ ꯈꯪꯕꯅꯦ ꯑꯩꯗꯤ ꯒ꯭ꯔꯥꯎꯟ ꯃꯈꯥꯗ ꯂꯩꯌꯦ ꯃꯣꯏꯗꯣ ꯌꯨꯝꯁꯨ ꯎꯝ ꯁꯥꯕ ꯍꯧꯔꯦ ꯁꯥꯕ ꯂꯣꯏꯔꯦ ꯍꯥꯏꯕ꯭ꯔꯥ ꯑꯗꯨꯃꯥꯏꯅ ꯇꯧꯕꯅꯤ ꯑꯗꯨꯃꯥꯏꯅ ꯇꯧꯋꯦ ꯍꯥꯏꯕꯅꯦꯒ ꯍꯥꯏ ꯑꯗꯨꯗꯒꯤ ꯑꯩ ꯈꯪꯕꯅꯦꯕ ꯑ ꯌꯥꯝ ꯅꯣꯛꯅꯤꯡꯉꯦ
ꯃꯥꯁꯨ ꯌꯥꯝ ꯅꯣꯛꯅꯤꯡꯔꯝꯒꯅꯤ
ꯎꯝ ꯑꯪꯀꯜ ꯑꯩꯒꯤ ꯑꯪꯀꯜꯅ ꯅꯆꯦꯗ ꯃꯥꯗꯤ ꯀꯩꯀꯩꯅꯣ ꯇꯧꯕ ꯍꯩꯔꯣꯏꯌꯦ ꯃꯣꯏ ꯅꯣꯏꯗ ꯄꯥꯟꯕ ꯍꯩꯔꯣꯏꯌꯦ ꯃꯥꯗꯤ ꯊꯕꯛ ꯀꯩꯀꯩꯩꯅꯣꯏ ꯍꯩꯇꯕꯅꯦ ꯅꯥꯁꯨ ꯅꯥꯒꯟꯕꯅꯦ ꯑꯗꯨꯃꯥꯏ ꯍꯥꯏ ꯍꯥꯏꯌꯦ ꯑꯗꯨꯀꯥꯟꯅ ꯀꯩꯀꯩꯅꯣ ꯊꯕꯛ ꯇꯧꯍꯜꯂꯣꯏꯌꯦ ꯎꯝ ꯊꯕꯛ ꯁꯨꯗꯕꯤꯗ ꯑꯗꯨꯝ ꯂꯩꯍꯟꯗꯣꯏꯅꯦ ꯑꯗꯨꯃꯥꯏ ꯍꯥꯏ ꯍꯥꯏ
ꯅꯪꯕꯨꯗꯤ ꯌꯥꯝ ꯄꯥꯝꯕ ꯃꯥꯟꯂꯦ
ꯈꯪꯗꯦ ꯐꯥꯒꯤ ꯑꯣꯏꯅ ꯍꯥꯏꯕ꯭ꯔꯥ
ꯐꯥꯒꯤ ꯑꯣꯏꯔꯗꯤ ꯍꯥꯏꯔꯛꯑꯝꯃꯣꯏꯗ ꯃꯥꯗꯤ ꯌꯥꯝ ꯁꯤꯔꯤꯌꯁ ꯑꯣꯏꯕꯅꯤ ꯋꯥꯗꯣ ꯃꯥꯗꯣ ꯄꯥꯛ ꯉꯥꯡꯗꯕꯅꯦ ꯑꯗꯣ ꯉꯥꯡꯅ ꯉꯥꯡꯉꯗꯤꯀꯣ ꯑꯗꯨ ꯑꯁꯦꯡ ꯑꯁꯦꯡꯕꯗꯣ ꯉꯥꯡꯕꯅꯦꯕ
ꯎꯝ ꯍꯥꯏ ꯅꯆꯦꯗ ꯑꯃꯨꯛ ꯍꯥꯏꯒꯅꯨꯀꯣ ꯏꯀꯥꯏꯒꯅꯤ
ꯏꯀꯥꯏꯔꯣꯏ ꯏꯀꯥꯏꯕꯗꯤ ꯏꯀꯥꯏꯔꯣꯏ ꯃꯥꯗꯤ ꯗꯦꯝꯅꯦ ꯃꯥꯒꯤ
ꯖꯥꯠ ꯖꯥꯠꯅꯦ ꯑꯩꯈꯣꯏꯗꯗꯤ
ꯖꯥꯠ ꯖꯥꯠꯅꯤ ꯑꯩ ꯌꯥꯝ ꯅꯣꯛꯅꯤꯡꯕꯅꯦ ꯑꯗꯨ ꯀꯥ ꯇꯥꯕ ꯀꯥꯟꯗ ꯑꯩꯗꯣ ꯏꯀꯥꯏꯁꯨ ꯏꯀꯥꯏꯔꯦ ꯑꯗꯨꯒ ꯅꯣꯛꯁꯨ ꯌꯥꯝ ꯅꯣꯛꯅꯤꯡꯕ
ꯅꯣꯛꯅꯤꯡꯕ꯭ꯔꯥꯀꯣ ꯑꯩꯁꯨ ꯆꯤꯡꯋꯥ ꯍꯥꯏꯔꯒ ꯑꯩꯁꯨ ꯀꯥꯎꯔꯦ ꯀꯩꯅꯣ
ꯅꯣꯏ ꯌꯨꯝ ꯁꯥꯏ ꯍꯥꯏꯕꯗꯣ ꯂꯣꯏꯔꯕꯣ
ꯂꯣꯏꯔꯦ
ꯂꯣꯏꯔꯦ
ꯄꯩꯁꯥ ꯂꯣꯏꯗ꯭ꯔꯤꯑꯕ ꯄꯩꯁꯥ ꯂꯩꯇꯕꯒꯤ ꯋꯥꯗꯣꯔꯤ ꯃꯁꯥꯗꯨꯗꯤ ꯑꯗꯨꯨꯝ ꯀꯟꯕꯤꯔꯣꯏ ꯑꯗꯨꯅ
ꯑꯣ
ꯎꯝ
ꯑꯁ ꯑꯩꯁꯨ ꯑꯃꯨꯛꯀ ꯂꯥꯛꯅꯤꯡꯉꯦ ꯑꯁ ꯂꯥꯛ
ꯂꯥꯛꯑꯣ ꯂꯥꯛꯑꯣ
ꯌꯥꯝ ꯂꯥꯛꯅꯤꯡꯉꯦ ꯑꯗꯣ ꯑꯁ ꯈꯪꯗ꯭ꯔꯦꯗ
ꯃꯤꯔꯤꯃꯥ
ꯆꯥꯟꯁ ꯑꯝꯇ ꯐꯪꯗꯦ
ꯀꯣꯝꯂꯥ ꯃꯇꯝꯒꯨꯝꯕꯗ ꯂꯥꯛ
ꯂꯥꯛꯑꯣ ꯑꯩꯒꯤ ꯀꯖꯤꯟ ꯃꯥ ꯀꯣ ꯂꯨꯍꯣꯡꯗꯣꯏꯅꯤ ꯑꯗꯨꯗ ꯂꯥꯛꯑꯣ
ꯑꯣ ꯀꯩꯅꯣꯗꯨꯔꯣ
ꯑꯩ ꯏꯄꯥꯒꯤꯅꯦ ꯍꯥ
ꯅꯨꯄꯥ ꯑꯃꯗꯨꯔꯣ
ꯅꯨꯄꯥ ꯌꯥꯝꯃꯤ ꯑꯩꯈꯣꯏꯗ
ꯀꯩꯅꯣ ꯍꯥꯏꯕꯗꯣ ꯍꯟꯗꯛ ꯍꯣꯡꯅꯤ ꯍꯥꯏꯕꯗꯣ
ꯑ ꯑꯣꯏꯣꯏꯔꯝꯃꯣꯏ ꯑꯥꯗ ꯂꯩꯕ ꯅꯨꯄꯥꯅꯦ ꯑꯍꯥꯟ ꯈꯔ ꯑꯣꯏꯕ ꯀꯣ
ꯑꯣ ꯑꯣ ꯑꯁ ꯂꯨꯍꯣꯡꯅꯤꯉꯥꯏꯗꯤ ꯏꯀꯥꯏꯑꯦ ꯀꯣꯏꯕꯒꯨꯝꯕꯗꯤ ꯂꯥꯛꯄ ꯌꯥꯏ ꯂꯨꯍꯣꯡꯅꯤꯡꯉꯥꯏꯗꯤ ꯑꯩꯗꯤ ꯀꯩꯅꯣ ꯃꯣꯏꯒ ꯔꯤꯂꯦꯁꯟ ꯂꯩꯇꯕꯅꯤꯅ ꯏꯀꯥꯏ
ꯀꯔꯤ ꯏꯀꯥꯏꯅꯤꯡꯉꯥꯏ ꯀꯔꯤ ꯂꯩꯕ ꯅꯪꯕꯨ ꯅꯨꯡꯉꯥꯏ ꯊꯝꯒꯗꯣꯏꯅꯤ
ꯏꯃꯥ ꯕꯕꯥꯗꯣ ꯌꯥꯝ ꯐꯩꯌꯦ ꯎꯕ ꯀꯥꯟꯗ ꯑꯗꯨꯝ ꯋꯥꯔꯤ ꯁꯥꯔꯒ ꯀꯣ ꯆꯠꯃꯤꯟꯅꯔꯒ ꯑꯗꯨꯃꯥꯏꯅ ꯌꯥꯝ ꯇꯧꯋꯦ
ꯎꯝ
ꯂꯥꯛ ꯎ ꯀꯣꯏꯕ ꯂꯥꯛ ꯎ
ꯎꯝ ꯅꯣꯡꯃ ꯍꯞꯇꯥꯒꯨꯝꯕꯗꯤ ꯆꯠꯄ ꯌꯥꯒꯗꯕ ꯃꯥꯥꯟꯗ꯭ꯔꯦ
ꯎꯝ
ꯑꯩ ꯌꯨꯝ ꯄꯥꯔꯦ ꯍꯥꯏꯔꯛꯀꯅꯤ ꯍ ꯌꯨꯝ ꯄꯥꯟꯕ ꯆꯠꯈ꯭ꯔꯕ ꯃꯥꯜꯂꯦ ꯑꯗꯨꯃꯥꯏꯅ ꯍꯥꯏꯔꯛꯀꯗꯤ
ꯑꯄꯥꯝ ꯑꯄꯥꯝꯕ
ꯍꯣꯏ ꯐꯥꯝ ꯆꯠꯂꯒ ꯑꯁ ꯂꯧꯅꯤꯡꯉꯦ
ꯑꯩꯈꯣꯏꯒꯤ ꯐꯥꯝꯗꯤ ꯌꯥꯝ ꯐꯖꯗꯦꯗ ꯍꯥꯏꯗꯤ ꯑꯩꯈꯣꯏ ꯌꯥꯝ ꯆꯤꯡꯑꯣꯏꯕꯒꯤꯀꯣ ꯑꯩꯈꯣꯏ ꯔꯣꯝꯗꯗꯤ ꯐꯖꯗꯦ ꯑꯗꯨ ꯑꯣꯏꯔꯁꯨ ꯑꯥ ꯑꯩꯈꯣꯏꯒꯤ ꯑꯉꯥꯡ ꯑꯁꯥꯡꯕꯗꯣ
ꯎꯝ
ꯃꯣꯏꯒꯤ ꯐꯥꯝꯗꯗꯤ ꯅꯨꯡꯉꯥꯢꯕꯅꯤ
ꯑꯣ ꯑꯣ
ꯑꯉꯥꯡ ꯑꯁꯥꯡꯕ ꯅꯨꯡꯉꯥꯏꯕꯅꯦ ꯌꯨꯝꯁꯨ ꯁꯥꯕ ꯂꯣꯏꯈ꯭ꯔꯕꯅꯦ ꯑꯗꯨꯗꯗꯤ ꯐꯥꯝ ꯍꯥꯎꯁ ꯍꯣꯢꯅ ꯁꯥꯕ ꯅꯨꯡꯉꯥꯢꯕꯅꯦ ꯅꯪ ꯆꯠꯇꯔꯤꯀꯣ ꯑꯗꯨꯗ
ꯍꯣꯏ ꯆꯠꯇ꯭ꯔꯤ ꯑꯝꯇ ꯆꯠꯇ꯭ꯔꯤ ꯑꯁ ꯆꯠꯅꯤꯡꯉꯦ
ꯈꯣꯏ ꯄꯨꯂꯞ ꯄꯨꯜꯂꯒ ꯅꯣꯡꯃ ꯇꯨꯝꯃꯒꯀꯣ ꯇꯨꯝꯍꯧꯔꯒ ꯆꯥꯛ ꯀꯩ ꯀꯩꯅꯣ ꯊꯣꯡꯉꯒ ꯆꯥꯔꯒ ꯆꯠꯅꯤꯡꯉꯦ ꯑꯁ
ꯉꯥꯒꯨꯝꯕꯁꯨ ꯂꯩꯕꯅꯤꯅꯦ ꯐꯥꯕ ꯍꯩꯔꯗꯤ ꯐꯥꯕꯗꯤ ꯐꯥ
ꯑꯁ ꯌꯥꯝ ꯆꯠꯅꯤꯡꯉꯦꯍꯦ
ꯅꯪ ꯑꯪꯀꯜꯒ ꯂꯥꯛꯄ ꯌꯥꯢꯌꯦꯅ ꯅꯪꯁꯨ ꯑꯗꯨꯝ ꯈꯣꯢꯔꯣꯝꯗ ꯑꯗꯨꯝ ꯂꯥꯛꯎꯅꯥ
ꯍꯣꯏ ꯑꯗꯨꯁꯨ ꯌꯥꯁꯨ ꯌꯥꯏꯗꯥ
ꯌꯨꯝꯗꯁꯨ ꯑꯗꯨꯝ ꯂꯥꯛꯄꯅꯦ ꯃꯣꯢ ꯅꯤꯗꯣ
ꯑꯣ ꯈꯪꯗꯦ ꯑꯩꯗꯤ ꯃꯣꯏ ꯆꯠꯄ꯭ꯔꯥ ꯆꯠꯇꯕ꯭ꯔꯥꯁꯨ ꯈꯪꯗꯦ ꯑꯩꯗꯤ ꯅꯝꯕꯔ ꯂꯩꯇꯦ ꯑꯩꯒ ꯀꯥꯅꯤ ꯍꯥꯏꯕ ꯋꯥꯅꯦ ꯅꯝꯕꯔ ꯂꯩꯇꯦ
ꯑꯩꯁꯨ ꯂꯩꯇꯦ ꯏꯆꯦꯅꯦ ꯍꯥꯏꯕ ꯋꯥꯅꯦ
ꯅꯝꯕꯔ ꯂꯩꯇꯩ